ꯍꯜꯂꯣ
ꯑꯩꯁꯤ ꯀ ꯌꯥꯝꯝ ꯇꯜꯂꯦꯗ
ꯍꯜꯂꯣ ꯃꯤꯁ ꯑꯦꯕ꯭ꯔꯤꯊꯤꯡ
ꯌꯦꯁ ꯅꯠꯇꯦ ꯌꯥꯝ ꯁꯥꯏꯦ
ꯀꯩꯅꯣ ꯌꯥꯝ ꯁꯥꯏ ꯍꯥꯏꯕꯗꯤ ꯀꯩꯅꯣ
ꯌꯥꯝꯌꯥꯝ ꯁꯥꯏ ꯍꯥꯕꯅꯦ
ꯀꯔꯤꯒꯤ
ꯐꯪꯗꯦꯗ ꯑꯁꯤ ꯑꯩꯅ ꯂꯩꯐꯝꯒꯤ ꯂꯝꯕꯤꯗꯣ ꯑꯩꯈꯣꯏꯐꯝꯗꯣ ꯉꯥꯏꯍꯥꯛ ꯆꯪꯉꯣꯏꯌꯦꯕꯀꯣ
ꯑꯆꯥ
ꯎꯝ ꯎꯝ ꯉꯥꯛꯇꯪꯉꯣꯏ ꯑꯗꯨ ꯐ ꯌꯧꯋꯦ ꯑꯗꯣ ꯑꯩꯅ ꯁꯤ ꯑꯃꯨꯛꯀ ꯆꯪꯒꯗꯕ ꯂꯝꯕꯤꯗꯣ ꯌꯥꯝ ꯃꯤ ꯌꯥꯝ ꯇꯥꯗꯕꯅꯦꯕ
ꯑꯣꯀꯦ ꯀꯣꯏꯁꯟ ꯑꯃ ꯂꯩꯔꯦ
ꯀꯣꯏꯁꯥꯟꯗꯃ
ꯑꯃꯨꯛꯀ ꯂꯩꯔꯦꯕ
ꯇꯣꯏꯔꯦ
ꯀꯣꯏꯁꯟ ꯑꯃ ꯑꯃꯨꯛꯀ ꯂꯩꯔꯦ ꯅꯪ ꯐꯖꯅ ꯇꯥꯗꯕ꯭ꯔꯣ
ꯑꯣ ꯀꯩ ꯀ꯭ꯋꯁꯟ ꯔ ꯍꯥꯏꯣ
ꯅꯪ ꯅꯨꯄꯥ ꯁꯥꯊꯤꯕꯨ ꯀꯣꯏꯅꯈ꯭ꯔꯕꯣ
ꯎꯝ ꯄꯁ ꯍꯥꯠꯁꯤ ꯔꯕꯁꯔ ꯌꯥꯝ ꯁꯥꯊꯤꯕꯗꯤ ꯀꯣꯏꯕ ꯐꯪꯗꯦꯗ
ꯑꯗꯨꯗꯤ ꯑꯩꯅ ꯑꯍꯥꯟꯕ ꯇꯥꯔꯅꯤꯅꯦ
ꯌꯥꯝꯪꯕ꯭ꯔ ꯊꯤꯕ꯭ꯔꯣ
ꯎꯝ ꯁꯇꯤ ꯍꯥꯏꯔꯒ ꯀꯩꯃꯨꯛ ꯍꯥꯏꯒꯗ꯭ꯔꯣ ꯑꯁ ꯈꯪꯗ꯭ꯔꯦꯗ
ꯈꯪꯗ꯭ꯔꯦ ꯅꯪꯒꯤ ꯑꯄꯥꯝꯕꯅꯦ ꯁꯥꯊꯤꯔꯗꯤ ꯑꯩꯁꯨ ꯈꯪꯗꯦ ꯑꯗꯨꯗꯤ ꯁꯥꯊꯤꯕꯗꯤ ꯌꯥꯝ ꯄꯥꯝꯕ ꯑꯣꯏꯗꯦ
ꯌꯥꯝ ꯌꯥꯝ ꯄꯥꯝꯗ꯭ꯔꯁꯨ ꯅꯪ ꯀꯣꯏꯅꯤꯡꯉꯦ ꯍꯥꯏꯔꯗꯤ ꯀꯣꯏꯔꯤꯅ ꯑꯗꯨꯗ ꯀꯣꯏꯔꯣꯏ ꯍꯥꯏꯕ꯭ꯔꯥ ꯑꯃꯨꯛꯀ
ꯑ ꯁꯥꯊꯤꯔꯒ ꯑꯩꯅ ꯀꯔꯤ ꯀꯣꯏꯒꯦꯔ
ꯁꯥꯊꯤ ꯍꯥꯏꯔ ꯅꯪ ꯅꯍꯥꯟꯅꯤ ꯍꯥꯏꯔ ꯂꯩꯔꯒ ꯀꯣꯏꯈꯩ ꯀꯣꯏꯗ ꯍꯥꯏꯔꯦ ꯅꯪ
ꯀꯤꯍꯦ ꯀꯤꯍꯦ ꯅꯨꯄꯤꯅ ꯁꯥꯊꯤꯕ ꯑꯃ ꯑꯩ ꯊꯤꯕ ꯂꯩꯇ꯭ꯔꯥ
ꯑꯗꯨꯗꯤ ꯀꯣꯏꯅꯔꯣꯏ
ꯅꯨꯄꯤꯤꯗ ꯁꯥꯈꯤꯤ ꯔꯅ ꯇꯔꯤꯀ ꯑꯣꯏꯒꯗ ꯄꯤꯔ ꯃꯥ ꯃꯇꯝ ꯅꯏꯅꯁꯃꯥꯏꯅ ꯑ ꯁꯤꯒꯨꯝꯕ ꯃꯔꯝꯗꯤ ꯌꯥꯝ ꯀꯩꯅꯣ ꯇꯧꯔꯛꯄꯗ ꯌꯥꯝ ꯇꯜꯂꯦ ꯌꯥꯝ ꯆꯥꯛꯄꯅꯦꯕꯀꯣ ꯏꯁꯥꯗ ꯑꯗꯨꯝ ꯐꯥꯎꯔꯅꯦꯅ ꯈꯪꯒꯦꯕ ꯑꯩꯒ ꯀꯣꯏꯅꯕ ꯅꯨꯄꯥꯅ ꯍ ꯅꯨꯡꯇꯤ ꯀ ꯐꯕ ꯍꯥꯏꯕꯁꯦ ꯌꯥꯝ ꯆꯥꯛꯄꯅꯦ
ꯑꯆꯥ
ꯑꯩ ꯑꯗꯨꯒꯨꯝꯕ ꯆꯥꯛꯄꯗꯤ ꯑꯃꯨꯛ ꯍꯟꯖꯤꯟꯟꯅꯗꯤ ꯄꯥꯝꯗꯦ ꯍꯣꯏ ꯎꯝ ꯑꯗꯨꯝ ꯌꯥꯎꯗꯤ ꯌꯥꯎꯔꯛꯀꯅꯤꯕꯀꯣ ꯑꯗꯨ ꯑꯣꯏꯔꯒꯁꯨ ꯍꯗꯦ ꯟ ꯇꯗꯦ
ꯐꯔꯦ ꯐꯔꯦ ꯑꯗꯨꯗꯤ ꯄꯩꯂꯁꯦ ꯀꯣ
ꯂꯣꯏꯁꯟꯁ ꯂꯣꯏꯁꯟꯁꯤ ꯀꯔꯤ ꯎꯄꯥꯏ ꯂꯩ ꯅꯪꯅ ꯅꯨꯄꯤ ꯇꯔꯥꯃꯨꯛ ꯀꯣꯏꯅꯤꯡꯉꯒꯗꯤ ꯑꯩꯗꯤ ꯏꯄꯥ ꯂꯩꯇꯦ ꯑꯩꯗꯤ ꯑꯗꯨꯒꯨꯝꯕ ꯅꯨꯄꯥꯗꯤ ꯄꯥꯝꯗꯦ
ꯄꯥꯝꯗ꯭ꯔꯒꯅꯗꯣ ꯀꯣꯏꯗ꯭ꯔꯦꯗꯅ
ꯑꯗꯨꯅꯤꯗꯅ ꯀꯔꯤꯗꯤ ꯄꯥꯏ ꯂꯩ ꯅꯠꯇ꯭ꯔꯣ
ꯄꯥꯏꯗꯤ ꯂꯩꯗꯨꯕꯨ ꯌꯥꯔꯕ
ꯑꯗꯨꯅ ꯎꯄꯥꯏ ꯂꯩꯔꯁꯨ ꯅꯪꯅ ꯉꯝꯃꯣꯏꯗꯕ ꯑꯣꯏꯔꯗꯤ
ꯅ ꯉꯃꯣꯏꯗꯕꯕꯁꯤ ꯀ ꯉꯝꯃꯣꯏꯗ꯭ꯔꯣ
ꯉꯝꯃꯣꯏꯔꯣꯏꯗ꯭ꯔꯕ ꯑꯦ ꯑꯗꯨ ꯀꯌꯥꯗꯤ ꯌꯥꯕ
ꯌꯥꯗ ꯑ ꯐꯥꯎꯁꯨ ꯌꯥꯗ
ꯑꯣ ꯑꯃꯐꯥꯎ ꯀꯣꯏꯕ ꯌꯥꯗ꯭ꯔꯦꯗꯤ ꯅꯪꯕꯨꯁꯨ ꯀꯣꯏꯕ ꯌꯥꯔꯔꯣꯏꯅ
ꯑꯦ ꯑꯩꯗꯤ ꯑꯃꯈꯛꯇꯅꯤꯗꯅ ꯑꯇꯣꯞꯄ ꯍꯥꯏꯕꯅꯤꯗ
ꯍꯦꯗꯤ ꯑꯃ
ꯑꯥ ꯑꯗꯨꯗꯤ ꯈꯪꯗ꯭ꯔꯦ ꯑꯩꯁꯨꯇꯪꯒꯤ ꯑꯄꯥꯝꯕꯅꯤ
ꯑ ꯋꯥꯥꯏꯗꯀꯣ ꯅꯨꯄꯤ ꯂꯩꯔꯒ ꯑꯃ ꯀꯥꯏꯕꯁꯤꯗꯤ
ꯎꯝ ꯀ ꯄꯥꯕ꯭ꯔꯥ
ꯑꯁ ꯋꯥꯏꯗꯅ ꯑꯁ ꯑꯃꯕ ꯅꯠꯇꯦ ꯅꯨꯄꯤ ꯑꯇꯣꯞꯄ ꯑꯅꯤ ꯂꯩꯔꯁꯨ
ꯎꯝ ꯍ ꯍꯣꯏ ꯋꯥꯔ ꯋꯥꯔ ꯅꯣꯡ ꯆꯨꯔꯛꯏꯅ ꯈꯔ
ꯑꯗꯨꯗꯤ
ꯑꯗꯨꯗꯤ
ꯀꯩꯅꯣꯝ ꯍꯥꯏꯌꯣꯅꯦ ꯑꯩꯅ ꯍꯣꯏ ꯑꯩ ꯅꯨꯄꯤ ꯑꯇꯣꯞꯄ ꯂꯩꯅ ꯈꯜꯂꯁꯦꯕꯀꯣ ꯎꯝ ꯂꯩ ꯍꯥꯏꯔꯁꯦ ꯑꯩ ꯅꯨꯄꯤ ꯑꯇꯣꯞꯄ ꯂꯩ ꯂꯩ ꯍꯥꯏꯔꯁꯦꯕ ꯑꯗꯨꯒ ꯅꯪꯁꯨ ꯑꯌꯕꯨ ꯀꯣꯏꯅꯤꯡꯕꯒꯤ ꯅꯪꯁꯦ ꯑꯇꯣꯞꯄ ꯑꯩꯕꯨ ꯅꯪꯕꯨ ꯀꯣꯏꯒꯦꯔꯗꯤ ꯑꯇꯣꯞꯄꯗ ꯇꯣꯛꯑꯣ ꯍꯥꯏꯕꯗꯣ
ꯎꯝ
ꯅꯪꯉꯣꯟꯗ ꯀ꯭ꯔꯤ ꯂꯩꯔꯒ ꯅꯪꯑꯇꯣ ꯄꯠꯇ ꯇꯣꯛꯑꯣ ꯍꯥꯏꯒꯗ꯭ꯔꯣ ꯅꯠꯇ꯭ꯔꯒ ꯑꯗꯨꯝ ꯄꯥꯝꯕꯒꯤꯔꯣ
ꯑꯩ ꯍꯥꯏ ꯂꯣꯏꯗ ꯍꯥꯏꯕꯗꯤ ꯑꯩꯅ ꯐꯥꯔꯁꯇ ꯀꯣꯏꯕ ꯅꯠꯇꯦꯅ
ꯎꯝ
ꯐꯥꯔꯁꯇꯨꯗꯤ ꯃꯥꯅ ꯀꯣꯏꯕꯅꯤꯅ ꯑꯗꯨꯗꯤ ꯑ ꯑꯩ ꯂꯥꯟꯕꯁꯦ ꯑꯩꯅ ꯂꯥꯟꯕ ꯇꯥꯕꯅꯤꯅ ꯑꯩꯅ ꯃꯌꯥꯏꯗ ꯆꯪꯕꯅꯤꯅ
ꯑꯗꯨ ꯅꯪ ꯆꯪꯒ꯭ꯔꯦꯗꯅ ꯍꯥꯥ ꯇꯥꯕ꯭ꯔꯣ
ꯇꯥꯏꯌꯦ ꯇꯥꯏꯌꯦ
ꯆꯪꯈ꯭ꯔꯗꯨꯗꯤ ꯆꯪꯒꯅꯤꯅ ꯍꯥꯏꯔ ꯆꯪꯈ꯭ꯔꯕ
ꯆꯪꯉ ꯃꯇꯨꯡꯗ ꯑꯃꯨꯛ ꯍꯟꯒꯅꯤ ꯍꯥꯏꯕ ꯑꯩꯗꯣ ꯈꯪꯗꯔꯒꯣ ꯈꯪꯔ ꯆꯄ ꯃꯇꯝꯗ ꯈꯪꯗ꯭ꯔꯤꯉꯩꯗꯗꯤ ꯑꯩ ꯍꯜꯂꯣꯏꯕꯀꯣ
ꯑꯆꯁꯥ
ꯅ ꯑꯍꯥꯟꯕ ꯅꯨꯄꯤ ꯀꯣꯏꯅꯕ ꯂꯩꯌꯦ ꯍꯥꯏꯔꯒꯗꯤ ꯑꯩ ꯒꯅꯤꯕꯀꯣ ꯍꯥꯏꯗꯤꯅꯦ ꯎꯝ ꯆꯥꯛꯄꯅꯦꯕ ꯑꯩꯉꯣꯟꯗ ꯐꯥꯎꯈ꯭ꯔꯕꯗꯣ ꯑꯗꯨ ꯅꯨꯄꯤꯗꯁꯨ ꯐꯥꯎꯒꯅꯦꯕꯀꯣ
ꯎꯝ ꯎꯝ
ꯦ ꯑꯗꯨꯝꯔꯦ ꯎꯄꯥꯏ ꯂꯩꯇꯦ ꯑꯩꯅ ꯂꯥꯟꯕꯅꯤꯅ ꯑꯩꯅ ꯁꯦꯀꯦꯟꯗ ꯆꯪꯕꯅꯤꯅ
ꯍꯟꯈ꯭ꯔꯣ ꯍꯟꯈ꯭ꯔꯣ
ꯍꯈ꯭ꯔꯣꯌꯦ
ꯑꯩ ꯂꯥꯞꯅ ꯆꯠꯈ꯭ꯔꯒꯦ
ꯅꯨꯄꯥ ꯌꯥꯝ ꯂꯩ ꯗꯨꯗꯤ ꯅꯨꯄꯥ ꯂꯩꯕꯗꯣ ꯑꯃꯈꯛꯇ ꯅꯪ ꯀꯣꯏꯔꯒꯦ ꯇꯧꯒꯦꯕ꯭ꯔꯣ ꯑꯅꯤ ꯑꯍꯨꯝ ꯀꯣꯏꯁꯤꯜꯂꯗꯅ
ꯎꯝ ꯅꯪ ꯀꯣꯏꯌꯣ ꯑꯩꯗꯤ ꯀꯣꯏꯗ꯭ꯔꯒꯁꯨ ꯂꯩꯒꯦ ꯌꯥꯝ ꯋꯥꯏ ꯃꯇꯝꯝ ꯂꯩꯇꯦ
ꯖꯥꯇꯤ ꯖꯥꯇꯤꯒꯤ ꯈꯔ ꯌꯦꯡꯅꯗꯅ
ꯎꯝ ꯑꯩ ꯑꯗꯨꯝ ꯑꯩꯅ ꯈꯪꯉꯛꯄꯗꯀꯣ ꯎ ꯑꯩꯈꯣꯏꯒꯤ ꯏꯁꯥꯒꯤ ꯖꯥꯇꯤꯁꯦ ꯑꯩꯉꯣꯟꯗ ꯌꯥꯝ ꯍꯥꯏꯔꯛꯄ ꯑꯣꯏꯗꯦ
ꯑ
ꯆꯤ ꯅ ꯌꯥꯝꯝꯃꯦꯕ ꯀꯣ
ꯎꯝ ꯑꯗꯣ ꯀꯩꯅꯣꯝ ꯍꯥꯏꯒꯦꯅꯦ ꯁꯛ ꯐꯖꯕꯅ ꯄꯥꯝ꯭ꯕꯔꯣ ꯄꯩꯁꯥ ꯌꯥꯝꯕꯅ ꯄꯥꯝꯕ꯭ꯔꯣ ꯃꯤ ꯐꯕꯅ ꯄꯥ ꯃꯤ ꯑꯐꯕꯅ ꯄꯥꯝꯕ꯭ꯔꯣ
ꯃꯤ ꯐꯕꯅ ꯐꯠꯇ꯭ꯔꯣ ꯁꯛ ꯐꯖꯕꯗꯤ ꯄꯥꯝꯗꯦ ꯄꯩꯁꯥ ꯄꯥꯏꯕ ꯄꯥꯝꯃꯒꯁꯨ ꯃꯤ ꯄꯩꯁꯥ ꯄꯥꯏꯔ ꯃꯤ ꯐꯠꯇ꯭ꯔꯗꯤ ꯀꯥꯟꯅꯗꯦꯅ ꯃꯤ ꯐ ꯔꯒ ꯄꯩꯁꯥ ꯄꯥꯏꯗ꯭ꯔꯁꯨ ꯑꯃꯨꯛ ꯀꯥꯟꯅꯗꯦ ꯑꯗꯨꯕꯨ ꯊꯕꯛ ꯁꯨꯔ ꯅꯣꯝꯃꯒ ꯇꯥꯟꯕ ꯌꯥꯏ ꯑꯅ ꯄꯩꯁꯥꯗꯤ ꯑꯃꯨꯛꯀ
ꯑꯗꯨꯗꯤ ꯅꯪꯅ ꯍꯥꯏꯕꯁꯤꯗꯤ ꯁꯛꯁꯨ ꯐꯖꯔꯒ ꯁꯛꯁꯨ ꯐꯖꯔ ꯐꯔꯒ ꯐꯖꯔꯒ ꯀꯔꯤꯕ ꯑ ꯑꯉꯛ ꯀꯔꯤꯕ ꯄꯩꯁꯥꯁꯨ ꯄꯥꯏꯕ ꯃꯤ ꯄꯥꯝꯃꯝꯅꯤꯅꯦ
ꯆꯞ ꯐꯖꯕꯗ ꯌꯦꯡꯉꯣꯟꯗ꯭ꯔ ꯌꯥꯝꯃ ꯀꯩꯁꯨ ꯑꯣꯏꯣꯏꯗꯦꯗ
ꯑꯦ ꯑꯗꯨꯗꯤ ꯁꯛ ꯐꯖꯕ ꯃꯤ ꯂ ꯁꯛ ꯐꯖꯕ ꯃꯤ ꯃꯤ ꯑꯐꯥꯕ ꯄꯩꯁꯥꯁꯨ ꯄꯥꯏꯕ ꯃꯤ ꯂꯥꯛ ꯑꯗꯤ ꯅꯪꯗꯤ ꯑꯗꯨꯝ ꯅꯨꯡꯉꯔꯅꯤ
ꯑꯗꯨꯗꯤ ꯃꯇꯥꯡ ꯃꯇꯝꯒꯤ ꯂꯩꯗꯅ ꯑꯗꯨ ꯄꯥꯝꯗꯦ ꯍꯥꯏꯕ ꯑꯩꯒꯤꯗꯃꯛꯇꯨꯗꯤ ꯌꯥꯝ ꯐꯖꯕ ꯅꯨꯄꯥꯁꯦ
ꯁꯥ ꯑꯗꯨꯗꯤ ꯅꯪꯅ ꯑꯩꯕꯨ ꯄꯥꯝꯕꯁꯦ ꯁꯛ ꯐꯖꯗꯕꯤ ꯑꯣꯏꯔꯝꯃꯦꯅꯦ ꯈꯪꯡ
ꯑ ꯅꯪꯒꯤ ꯁꯤ ꯋꯥꯊꯤꯁꯦ ꯃꯌꯥꯏꯗꯩꯩ ꯍꯥꯞꯄꯦꯗ
ꯑꯗꯨ ꯅꯪꯒꯤꯗꯣ ꯑꯩ ꯉꯥꯎ ꯋꯦꯕ ꯑꯁ ꯉꯥꯎꯑꯦ ꯑꯁꯦꯡꯕ
ꯎꯝ ꯍꯥ
ꯅꯠꯇ꯭ꯔꯣ ꯍꯥꯏꯔꯒ ꯍꯥꯎ ꯍꯥꯏ
ꯑꯣ ꯑꯁ ꯈꯪꯗꯦ ꯍꯦꯟ ꯅꯪꯁꯨ ꯀꯣꯏꯁꯟꯖꯠꯖꯥ ꯍꯪꯉꯦ ꯀꯣꯛ ꯉꯥꯎꯋꯤꯗ
ꯅ ꯎꯟꯁꯔ ꯖꯠ ꯖꯠ ꯄꯤꯔꯛ ꯑ ꯑꯩꯁꯨ ꯅꯪꯒꯤ ꯑꯟꯁꯔꯗꯒꯤ ꯀꯣꯏꯁꯟꯑꯒ ꯅꯪꯅ ꯍꯦꯟꯅ ꯉꯥꯎꯋꯦ ꯑꯣ ꯑꯗꯨꯅ ꯍꯥꯏꯕꯗꯤ ꯑꯩꯁꯦ ꯈꯔ ꯈꯔ ꯐꯖꯩꯌꯦꯕ
ꯍ ꯐꯖꯕꯅ ꯍꯠꯍꯩꯌꯦ ꯅꯪꯗꯤ ꯌꯥꯝ ꯐꯠꯍꯩꯌꯦ ꯀꯔꯤꯅꯣ ꯈꯪꯗꯦꯅꯦ
ꯐꯔꯤꯅꯦ ꯑꯗꯨꯗꯤ ꯑꯩ ꯁꯛ ꯐꯖꯔꯗꯤ ꯑꯩ ꯌꯦꯔꯨꯝꯒꯧ
ꯁꯛ ꯐꯖꯩ ꯍꯥꯏꯔ ꯍꯥꯏꯕꯒꯤ
ꯑꯣ ꯉꯥꯎꯕꯤꯌꯣ ꯉꯥꯎꯕꯤꯌꯣ
ꯑꯆꯥ
ꯏ ꯅꯥꯎ ꯅꯨꯄꯥꯁꯦ ꯇꯨꯝꯃꯒ ꯂꯩꯒꯔꯕ
ꯑꯩꯔꯣ
ꯏꯅꯥꯎ ꯅꯨꯄꯥ ꯇꯃꯒ ꯂꯩꯏꯕ ꯃꯥꯟꯕ
ꯅꯥꯎ ꯅꯨꯄꯥ ꯍꯥꯏꯔꯒ ꯅꯪ ꯅꯨꯄꯥ ꯑꯣꯏꯔꯝꯅꯤꯅꯀꯣ
ꯌꯥꯔ ꯅꯪꯁꯨ
ꯅꯪ ꯅꯨꯄꯥ ꯂꯩꯅ ꯅꯨꯄꯥ ꯅꯪ ꯅꯨꯄꯥ ꯑꯇꯣꯞꯄ ꯂꯩꯅ ꯂꯩꯅ ꯑꯩꯉꯣꯟꯗ ꯈꯥꯏ ꯂꯩꯔꯝꯗꯤ ꯁꯤꯔꯦꯅ
ꯑꯁ ꯀꯔꯤ ꯇꯧꯕ꯭ꯔꯀꯣ ꯇꯨꯝꯃꯒ ꯂꯩꯕ꯭ꯔꯥ ꯀꯩꯅꯣꯅꯦ ꯎꯝ ꯃꯅꯨꯡꯗ ꯂꯣꯂꯦ
ꯁꯥ
ꯇꯨꯝꯃ ꯃꯥꯂꯦ ꯎꯁꯨ ꯎꯗꯦ ꯃꯄꯥꯟꯅꯒꯤ
ꯑꯣ ꯉꯁꯤ ꯑꯩꯅ ꯀꯩꯅꯣ ꯆꯠꯄꯗꯣ ꯉꯁꯤ ꯑꯩ ꯑ ꯏꯌꯥꯝꯕꯒꯤ ꯃꯆꯥꯅꯨꯄꯥꯒꯤ ꯆꯠꯂꯦꯕꯗꯣ
ꯑ
ꯃꯗꯨꯒꯤ ꯆꯠꯄꯗ ꯑꯩꯈꯣꯏꯁꯦ
ꯎꯝ
ꯆꯠꯂꯒ ꯃꯗꯨꯒꯤ ꯀꯣꯆꯤꯡꯒꯤ ꯃꯄꯨꯗꯨ ꯃꯩꯇꯩꯗꯤ ꯃꯩꯇꯩ ꯃꯩꯇꯩꯅꯦꯕ ꯑꯗꯨꯕꯨ ꯃꯥꯁꯦ ꯑꯁꯥꯝꯒꯤ ꯃꯩꯇꯩꯅꯦꯕ ꯑꯗꯣ ꯋꯥꯔꯤ ꯁꯥꯕ ꯀꯥꯟꯗ ꯏꯪꯂꯤꯁꯇ ꯈꯔ ꯁꯥꯔꯦ ꯑꯗꯨꯒ ꯍꯤꯟꯗꯤ ꯈꯔ ꯁꯥꯔ ꯑꯗꯨꯒ ꯃꯩꯇꯩꯂꯣꯟ ꯁꯥꯔꯛꯄ ꯀꯥꯟꯗꯗꯤ ꯈꯣꯏꯕ
ꯎꯝ ꯍꯣꯏ ꯂꯣꯟ ꯈꯣꯏꯕꯅ ꯁꯣꯝ ꯁꯥꯏꯗꯠꯇ ꯂꯩꯕꯅ
ꯃꯥꯅ ꯍꯥꯏꯔꯤꯁꯤꯗꯤ ꯑꯩ ꯑꯩꯒꯤ ꯃꯩꯇꯩꯂꯣꯟꯁꯤ ꯌꯥꯝ ꯁꯦꯡꯉꯦ ꯍꯥꯏꯕ ꯃꯥꯅꯗꯤ ꯃꯩꯇꯩꯅ ꯑꯩꯈꯣꯏ ꯏꯝꯐꯥꯜꯗꯒꯤ ꯃꯩꯇꯩ ꯃꯩꯇꯩꯈꯣꯏꯅ ꯋꯥꯔꯤ ꯁꯥꯕ ꯀꯥꯟꯗꯗꯤ ꯃꯣꯏꯒꯤꯗꯤ ꯈꯔ ꯇꯣꯡꯉ ꯂꯦꯗꯅ
ꯎ
ꯑꯩꯈꯣꯏ ꯆꯤꯡꯒꯤꯗꯅ ꯈꯔ ꯇꯧꯉꯥꯟꯜꯂꯦꯗꯅ ꯑꯗꯨ ꯑꯩꯅ ꯉꯥꯡꯕꯗꯤ ꯂꯣꯏꯅ ꯉꯥꯡꯕ ꯍꯩ ꯑꯗꯨꯅ ꯑꯩꯈꯣꯏꯁꯨ ꯍꯥꯏꯕꯗꯤ ꯂꯣꯟꯗꯤ ꯊꯣꯛꯑꯦꯕ ꯉꯥꯡꯕ ꯀꯥꯟꯗ ꯃꯈꯣꯟꯗꯣ ꯈꯔ ꯈꯣꯏ ꯍꯥꯏꯕ ꯋꯥꯅꯤ ꯀꯩꯅꯣ ꯇꯥꯗꯦꯕ ꯋꯥꯅꯦꯕ ꯑꯗꯣ ꯃꯥꯅꯗꯤ ꯑꯩꯁꯦ ꯌꯥꯝ ꯆꯨꯝꯃꯦ ꯌꯥꯝ ꯀ꯭ꯔꯦꯁꯤꯔꯥ ꯃꯩꯇꯩꯩ ꯇꯦꯔꯣꯟ ꯃꯈꯣꯡ ꯑꯁꯤ ꯑꯁꯕ ꯑꯁꯦꯡꯕ ꯊꯣꯛꯄ ꯇꯥꯏꯞꯇ ꯃꯥꯅ ꯈꯜꯂꯤꯕꯅꯤꯅꯦ
ꯑꯣꯏꯔꯅꯤ ꯐꯔꯦꯅꯦ ꯑꯗꯨꯃꯥꯏꯅ ꯇꯧꯕꯗꯣ ꯁꯁꯨ ꯌꯥꯝ ꯍꯩꯌꯦꯗ ꯃꯗꯤ ꯂꯣ ꯀꯕꯤꯔꯣ
ꯎ ꯀꯔꯤꯅꯤ ꯀꯔꯤꯅꯣ ꯀꯔꯤꯅꯤ
ꯌꯥꯝ ꯍꯩꯌꯦ ꯃꯩꯇꯩꯂꯣꯟ ꯑꯁꯌꯦ ꯌꯥꯝꯅ ꯑꯩꯈꯣꯏ ꯌꯨꯝꯗ ꯂꯥꯛꯑꯅꯤꯕꯣ ꯌꯥꯝ ꯁꯥꯏꯌꯦꯕ ꯁꯤ ꯏꯆꯦ ꯑꯟꯇꯤ ꯈꯣꯏꯗ ꯂꯩꯔꯗꯤ ꯃꯣꯏꯗꯤ ꯑꯃꯨꯛ ꯏꯪꯕ
ꯑꯗꯨꯒꯤꯔꯣ ꯅꯪꯅ ꯑꯩꯕꯨ ꯅꯪꯉꯣꯟ ꯅꯣꯏ ꯌꯨꯝꯗ ꯂꯥꯛꯄꯅꯣ ꯍꯥꯏꯕꯗꯣ
ꯑ
ꯁꯥꯕꯒꯤ
ꯁꯥꯏꯌꯦ ꯌꯥꯝꯅ
ꯑꯦ ꯐꯥꯗꯦꯗ ꯌ ꯄꯨꯛ
ꯑꯗꯨ ꯑ ꯐꯗꯦ
ꯑꯆꯥ ꯑ꯭ꯂꯥ ꯑ꯭ꯔꯤꯂꯥ ꯄꯨꯈ꯭ꯔ ꯃꯐꯝꯥ ꯆꯠꯂꯗꯤ ꯅꯠꯇ꯭ꯔꯒ ꯀꯩꯅꯣꯃ ꯎꯄꯥꯝꯕꯤꯒꯨꯝꯕ ꯂꯩꯕ꯭ꯔꯣ ꯑ ꯑꯆꯥ ꯑꯆꯥ ꯑꯆꯥ
ꯍꯥꯏꯗꯤ ꯏꯇꯤ ꯀꯤꯌꯗꯧꯕꯣ ꯅꯨꯡꯉꯥꯏꯒꯅꯤꯕ
ꯈꯪꯕ꯭ꯔꯥ ꯑꯩꯈꯣꯏ ꯑꯩꯈꯣꯏ ꯑꯩ ꯍꯥꯏꯒꯦ ꯃꯤꯗꯤ ꯆꯠꯂꯦꯕ ꯑꯩ ꯍꯥꯏꯒꯦꯕ ꯃꯤ ꯌꯥꯝꯕ ꯅꯨꯃꯤꯠ ꯂꯩꯌꯦꯕ
ꯎꯝ
ꯅꯍꯥꯟ ꯑꯩꯈꯣꯏ ꯆꯠꯄ ꯅꯨꯃꯤꯠꯇꯨꯗꯤ ꯃꯤ ꯌꯥꯝꯗꯦꯕꯀꯣ
ꯉꯍꯥꯟ ꯅꯣꯏ ꯀꯅꯥ ꯆꯄ
ꯑꯁꯤ ꯑꯩꯈꯣꯏ ꯑꯟꯇꯤꯈꯣꯏꯒ ꯃꯆꯥ ꯑꯅꯤꯗꯨꯒ ꯃꯥꯒꯤ ꯑꯪꯀꯜꯗꯨꯒ ꯑꯩꯒ ꯑꯩꯈꯣꯏ ꯆꯠꯄꯅꯦꯕ
ꯎꯝ
ꯆꯠꯄ ꯀꯥꯟꯗ ꯃꯤ ꯌꯥꯝ ꯍꯧꯧꯗꯦꯕ ꯑꯗꯨ ꯅꯨꯃꯤꯠꯇꯨꯗꯤ ꯑꯗꯨꯗꯣꯏ ꯁꯦ ꯌꯥꯝ ꯅꯣꯛꯅꯤꯡꯕ ꯑꯃ ꯊꯦꯡꯅꯕꯀꯣ ꯅꯨꯄꯤ ꯅꯨꯄꯥꯁꯦ ꯁꯥꯔꯤꯅꯦꯕꯀꯣ
ꯍꯥ ꯁꯔꯤ
ꯑ ꯁꯔꯤꯁꯨ ꯅꯠꯇꯦꯗ ꯌꯨꯝ ꯄꯥꯟꯈ꯭ꯔꯕ ꯃꯤ ꯃꯥꯜꯂꯦꯗ ꯑꯅꯤꯃꯛ ꯑꯗꯣ ꯃꯕꯥꯅꯤꯁꯦ ꯐꯥꯔꯁꯇꯗꯤ ꯎꯝ ꯅꯨꯄꯥꯁꯦ ꯅꯨꯄꯤꯒꯤ ꯐꯥꯏꯒꯟꯒꯨꯝꯕꯗ ꯃꯀꯣꯛ ꯊꯝꯃꯒ ꯂꯩꯔꯦ ꯀꯣ
ꯑꯠꯆꯥꯆꯥ
ꯂꯩꯔꯀꯥꯟꯗ ꯑꯃꯨꯛꯀ ꯑꯩꯈꯣꯏꯁꯦ ꯑꯗꯨꯝ ꯋꯥꯔꯤ ꯁꯥꯔ ꯆꯥꯔ ꯃꯇꯨꯡꯗ ꯑꯃꯨꯛꯀ ꯅꯨꯄꯤ ꯑꯗꯨꯅ ꯑꯃꯨꯒ ꯑ ꯅꯨꯄꯥꯒꯤ ꯃꯥꯒꯤ ꯁꯤ ꯈ꯭ꯋꯥꯡꯗ ꯑꯃꯨꯛꯀ ꯃꯈꯨꯠ ꯊꯝꯃꯒ ꯑꯃꯨꯛ ꯂꯩꯕ ꯃꯊꯪ ꯃꯊꯪꯒꯤꯀꯣ ꯂꯥꯁꯇꯗꯤ ꯀꯃꯥꯏꯅꯩ ꯍꯥꯏꯕ꯭ꯔꯥ ꯄꯨꯜꯂꯞ ꯍꯤꯞꯄꯒ ꯂꯩꯔꯝꯃꯦ ꯂꯥꯁꯇ ꯍꯤꯞꯄ ꯃꯤꯟꯁ ꯑ ꯑꯗꯨꯝ ꯀꯃꯥꯏ ꯍꯤꯞ ꯄꯥꯏꯕꯁꯤꯗꯤ ꯑꯗꯨꯝ ꯀꯔꯤ ꯍꯥꯏꯅꯤ ꯑꯗꯨꯝ ꯀꯩꯁꯨ ꯑꯔꯥꯟꯕꯗꯤ ꯎꯗꯦꯕꯀꯣ
ꯆ ꯆꯥ ꯈꯪꯒꯦꯗ ꯍꯞ ꯑꯩ ꯈꯪꯉꯦꯗ ꯍꯄ ꯂꯩꯗꯤ ꯈꯪꯒꯦꯗ
ꯑꯗꯨꯃꯥꯏꯅ ꯂꯩꯕꯗꯣ ꯑꯩꯈꯣꯏ ꯅꯣꯛꯄꯗꯨꯒ ꯃꯊꯪ ꯃꯊꯪ ꯃꯣꯏꯅ ꯂꯩꯕ ꯃꯑꯣꯡꯗꯣ ꯍꯣꯏꯗ ꯑꯗꯨꯝ ꯑꯗꯨꯝ ꯈꯪꯕꯗꯣ ꯑꯩꯈꯣꯏꯒꯤ ꯃꯅꯥꯛ ꯑꯩꯈꯣꯏ ꯍꯥꯏꯗꯤ ꯃꯅꯥꯛꯇ ꯑꯣꯏꯗ꯭ꯔꯒꯁꯨ ꯑꯗꯨꯝ ꯋꯥꯡꯅ ꯋꯥꯡꯅ ꯂꯩꯕꯗ ꯎꯕꯗꯣ ꯄꯨꯈ꯭ꯔꯤꯒꯨꯝꯕ ꯌꯥꯝ ꯂꯩꯌꯦꯕꯀꯣ ꯉꯥꯒꯨꯝꯕ ꯑꯗꯨꯗꯤ ꯎꯕꯗ ꯑꯩꯈꯣꯏ ꯅꯣꯛꯑꯒ ꯂꯩꯕꯅꯤꯅꯦ ꯃꯣꯏꯒꯤ ꯑꯦꯛꯇꯤꯡꯗꯣ
ꯑꯗꯨ ꯏꯕꯥꯅꯤ ꯊꯦꯡꯅꯕꯗꯤ ꯀꯃꯥꯏꯅ ꯇꯧꯕꯅꯤ ꯍꯥꯎꯗꯤ ꯌꯥꯎꯔꯣꯏ ꯐꯣ ꯀꯣꯜꯂꯔ ꯂꯩꯈ꯭ꯔꯣ
ꯑ ꯁꯣꯏꯗ꯭ꯔꯦ ꯅ ꯏꯃꯅꯤ ꯋꯥꯔꯤ ꯋꯥꯔꯤ ꯁꯥꯕꯁ ꯁꯣꯏꯗ꯭ꯔꯦ
ꯁꯣꯏꯗ꯭ꯔꯔꯤꯗꯤ ꯀꯩꯅꯣ